ꯑꯣ ꯇꯥꯏꯌꯦ ꯀꯩꯇꯧꯕ꯭ꯔꯣ
ꯑꯩꯗꯣ ꯆꯣꯡꯉꯤꯌꯦ
ꯀꯩꯒꯤ
ꯍꯔꯥꯎꯕꯒꯤ
ꯑꯦ ꯀꯩ ꯃꯔꯝꯗꯒꯤꯅꯣ
ꯑꯩꯗꯣ
ꯎꯝ
ꯉꯁꯤꯗꯣ
ꯑꯣ
ꯃꯤꯒꯤ ꯃꯈꯨꯠ ꯅꯦꯠꯂꯨꯕ
ꯏ ꯃꯤꯠꯂꯨꯕ
ꯍꯣꯏ ꯅꯦꯠꯂꯨꯕ ꯈꯣꯡ ꯅꯩ ꯈꯣꯡ
ꯑꯗꯨꯒꯤ ꯍꯔꯥꯎꯕꯒꯤ ꯆꯣꯡꯕ
ꯑꯣ
ꯑꯁ ꯃꯇꯥꯞꯅꯤꯍꯦ
ꯎꯝ ꯎꯝ ꯅꯪꯗꯤ ꯀꯩꯗꯧꯔꯝꯃꯤꯅꯣ
ꯀꯩꯁꯨ ꯇꯧꯗꯦꯗ ꯑꯗꯨꯝ ꯁꯨꯨꯝ ꯂꯩꯔꯤ ꯍꯥꯏꯕ ꯇꯥꯔꯦ
ꯎꯝ ꯉꯁꯤꯗꯤ ꯀꯥꯏ ꯀꯥꯏ ꯆꯠꯂꯨꯔꯒꯦ
ꯀꯩꯁꯨ ꯆꯠꯇꯦ ꯁꯨꯝ ꯂꯩꯔꯤ
ꯁꯨꯝ ꯂꯩꯌꯦꯕ
ꯑꯥ
ꯀꯩꯒꯤꯔꯣ ꯁꯨꯝ ꯂꯩꯔꯤꯁꯤꯗꯤ ꯑꯩ ꯂꯩꯅ ꯂꯩꯅ ꯅꯪ ꯀꯩꯒꯤ ꯁꯨꯝꯅꯗ ꯂꯩꯕ꯭ꯔꯣ
ꯑꯗꯨꯒꯤ ꯀꯣꯜ ꯇꯧꯔꯛꯄꯅꯦ ꯀꯩꯅꯣ
ꯅꯪ ꯉꯁꯥꯏꯗꯒꯤ ꯇꯧꯔꯛꯀꯦ ꯇꯧꯔꯛꯀꯦ ꯍꯥꯏꯔ ꯁꯨꯡꯇꯧ ꯇꯧꯔꯛꯇꯦ
ꯑꯁ ꯊꯕꯛ ꯂꯩꯥꯏꯕꯒꯤꯅꯤ ꯁꯥꯎꯕꯤ
ꯐꯤꯔꯣꯟ ꯉꯔꯥꯡꯒ ꯅꯣꯛꯏꯗꯨꯗꯤ
ꯅꯣꯛꯇꯩ ꯅꯣꯛꯇꯩ
ꯊꯕꯛ ꯂꯩꯕꯒꯤꯅꯦ ꯁꯥꯎꯕꯤꯅꯨ ꯍꯥꯏꯔꯒ ꯅꯣꯛꯄꯗꯨ ꯂꯣꯏꯔꯦꯍꯦ
ꯀꯩ ꯏꯟꯖꯥꯡ ꯆꯥꯔꯒꯦ ꯅꯪꯗꯤ
ꯁꯤꯗꯤ ꯑꯩ ꯌꯨꯝꯗ ꯆꯥꯛ ꯆꯥꯗꯦ ꯈꯣꯏ ꯏꯅꯦ ꯈꯣꯏꯗ ꯆꯥꯏ
ꯁꯟꯁꯥ ꯊꯣꯡꯕ ꯆꯥꯕ ꯆꯠꯂꯦ
ꯏꯅꯥ ꯈꯨꯟꯕ ꯃꯥꯜꯂꯦꯀꯣ ꯃꯤ ꯃꯆꯥꯗꯤ
ꯀꯥꯏꯗꯩ ꯅꯣꯗꯥ
ꯅꯣꯏ ꯌꯨꯝꯗꯒꯤꯅꯤ ꯀꯥꯏꯗꯒꯤ ꯍꯥꯏ
ꯑꯩꯁ ꯑꯩꯁ ꯑꯩꯁ ꯑꯩꯁ ꯇꯧꯔꯦ ꯇꯧꯔꯦ
ꯑꯩꯗꯤ ꯅꯪꯗꯤ ꯐꯪꯉꯕꯣ
ꯎꯝ ꯑꯩ ꯑꯩꯒꯤꯗꯣ
ꯎꯝ
ꯑꯩ ꯌꯥꯝꯕ ꯌꯥꯔꯣꯏ
ꯍꯥꯥ
ꯑꯁ ꯉꯥꯏꯍꯥꯛ ꯂꯩꯔꯒ ꯍꯥꯏꯅꯁꯦ ꯁꯤꯁꯦ ꯑꯩ ꯍꯧꯖꯤꯛ
ꯑꯣ ꯑꯗꯣ
ꯍꯥ
ꯁꯤ ꯅꯪꯒꯤ ꯁꯛ ꯎꯔꯤꯁꯦ
ꯑꯥ
ꯁꯤ ꯅꯣꯏ ꯆꯔꯁꯔꯣ
ꯑꯥ ꯑꯥ ꯑꯩꯒꯤ ꯃꯛꯇꯤ ꯅꯠꯇꯦ ꯑꯗꯨꯕꯨ ꯑꯩꯈꯣꯏꯒꯤ ꯃꯛꯅꯤꯅꯗꯦ ꯑꯗꯨꯕꯨ ꯑꯩꯅ ꯂꯩꯔꯤꯕ ꯃꯐꯝꯒꯤ ꯍꯥꯏꯕ ꯇꯥꯔꯦ
ꯑꯣ ꯍꯥꯏꯕ ꯇꯥꯕ
ꯍꯥꯏꯕ ꯇꯥꯕ
ꯎꯝ ꯁꯦ ꯑꯗꯨꯅ ꯂꯦꯞꯄꯤꯗꯨꯅ ꯅꯪꯅꯤꯀꯣ
ꯍꯣꯏ
ꯀꯅꯥꯗ ꯌꯦꯡꯉꯤꯔꯣ ꯑꯩꯉꯣꯟꯗ ꯌꯦꯡꯂꯛꯇꯕꯤꯗ
ꯑꯁ ꯅꯪ ꯂꯩꯇꯕꯩꯅꯦ ꯀꯩꯅꯣ
ꯑꯦ ꯑꯗꯨꯗꯤ ꯍꯣꯔꯦ ꯑꯩꯉꯣꯟꯗ ꯌꯦꯡꯕ ꯑꯃ ꯊꯥꯔꯛꯑꯣ ꯑꯩ ꯌꯦꯡꯒꯦ
ꯅꯪ ꯅꯪ ꯀꯥꯞꯔꯗꯤ ꯅꯪꯕꯨ ꯌꯦꯡꯅꯕ ꯑꯗꯨ ꯅꯪꯅ ꯀꯥꯞꯇꯕꯅꯤꯅ ꯀꯅꯥꯕꯨ ꯌꯦꯡꯉꯤꯅꯦ ꯑꯩꯗꯤ
ꯍꯩꯁ ꯇꯧꯔꯦ ꯑꯁ ꯁꯥꯏꯌꯦ ꯍꯧꯖꯤꯛꯁꯦ
ꯑꯣ ꯐꯦꯟ ꯊꯝꯗꯕ꯭ꯔꯣ ꯍꯥꯏꯁꯦ
ꯐꯦꯟ ꯊꯝꯕꯂꯥꯔꯤ ꯃꯩ ꯉꯁꯥꯏꯗꯩꯅꯦ ꯃꯨꯠꯈ꯭ꯔꯤꯁꯦ
ꯀꯩꯒꯤ ꯑꯣ ꯑꯣ ꯂꯩꯒꯦꯔꯣ ꯑꯁ ꯏꯃꯥꯏ ꯄꯦꯝꯃꯥ
ꯍꯦꯍꯥ ꯀꯔꯤꯗꯤ ꯎꯄꯥꯏ ꯂꯩ
ꯎꯄꯥꯏ ꯂꯩꯇꯦ
ꯅꯪꯒ ꯋꯥꯔꯤ ꯁꯥꯕ ꯅꯠꯇꯅ ꯑꯩꯗꯤ ꯀꯔꯤ ꯎꯄꯜ ꯂꯩ
ꯑꯁ ꯅꯨꯡꯉꯥꯏꯕ ꯁꯤ ꯁꯤ ꯇꯥꯔꯒ ꯇꯨꯝꯕꯥꯎ ꯃꯪ ꯐꯥꯎ ꯅꯨꯡꯉꯥꯏꯗꯧ ꯃꯥꯜꯂꯦ
ꯅꯪꯅ ꯄꯪꯉꯥꯡꯗ ꯉꯥꯡꯉꯤ ꯑꯩꯅ ꯁꯤꯗ ꯄꯪꯊꯥꯗ ꯊꯥꯖꯔꯒ ꯂꯩꯔꯦꯀꯣ ꯌꯥꯔꯣꯏ ꯑꯩ ꯑꯗꯛ ꯑꯩ ꯍꯥꯏꯔꯒ ꯀꯌꯥ ꯍꯥꯏꯁꯤꯔ ꯅꯪꯅ ꯊꯛ ꯅꯪꯅꯗꯤ ꯄꯉꯥꯡꯅ ꯉꯥꯡꯕꯗ ꯑꯩꯗꯤ ꯊꯥꯖꯔꯦ ꯑꯗꯨ ꯑꯩꯗꯤ ꯍꯣꯔꯦꯟ ꯅꯨꯡꯗꯥꯡ ꯑꯃꯨꯛ ꯇꯨꯝ ꯌꯥꯔꯔꯣꯏꯕ
ꯑ ꯇꯨꯝꯕ ꯌꯥꯎꯗ꯭ꯔꯗꯤ ꯑꯃꯨꯛ ꯀꯥꯎꯜ ꯇꯧꯔꯗꯤ ꯂꯣꯏꯔꯦꯅ
ꯑꯦ ꯅꯪꯁꯨ ꯌꯥꯔꯤ ꯌꯥꯒꯗꯧ ꯃꯥꯟꯗ꯭ꯔꯦ ꯑꯗꯨꯗꯤ
ꯂꯛꯅꯕꯅꯤꯀꫭ
ꯑꯦ ꯂꯛꯅꯕ ꯅꯠꯇ꯭ꯔꯦ ꯑꯩꯗꯤ ꯇꯁꯦꯡ ꯇꯁꯦꯡꯅ ꯂꯧꯈ꯭ꯔꯕꯅꯦꯍ
ꯑꯌꯥ ꯂꯧꯒꯦ ꯑꯗꯨ ꯂꯧꯔꯣ ꯑꯩꯗꯤ ꯏ ꯀꯥꯏꯕ ꯂꯩꯇ꯭ꯔꯦ
ꯀꯥꯏꯕ ꯂꯩꯇ꯭ꯔꯦꯕ
ꯍꫭꯏ
ꯑ ꯑꯗꯨꯗꯤ ꯀꯔꯝꯀꯥꯟ ꯆꯠꯁꯤꯒꯦ
ꯑꯁ ꯉꯟ ꯃꯟꯗ꯭ꯔꯣ ꯅꯪꯒꯤꯖꯣ
ꯑꯩ ꯉꯟꯗ꯭ꯔꯦ ꯍꯧꯖꯤꯛ ꯃꯇꯝꯅꯤꯅꯦ ꯉꯥꯡꯅꯗꯧꯔꯤꯁꯦ
ꯑꯆꯔ
ꯍꯧꯖꯤꯛ ꯀꯩ ꯍꯥꯏꯁꯤꯔꯥ ꯍꯧꯖꯤꯛ ꯃꯇꯝꯗ ꯊꯤꯔꯗꯤꯀꯣ
ꯑꯍꯥ
ꯑꯩꯈꯣꯏꯁꯨ ꯀꯨꯏꯅ ꯍꯤꯡꯕ ꯌꯥꯔꯅꯤ ꯍꯥꯅꯨ ꯊꯥꯡꯁꯨ ꯊꯦꯡꯅ ꯀꯨꯝꯃꯅꯤ
ꯑꯁ ꯅꯪꯒꯤꯁꯦ ꯄ꯭ꯂꯥꯟ ꯌꯥꯝ ꯇꯧꯕꯒꯤ ꯃꯑꯣꯡꯅꯤꯅꯦ
ꯃꯥꯅꯦ ꯅꯪ ꯅꯪꯒꯤ ꯅꯪꯒꯤꯗꯃꯛꯇ ꯑꯩ ꯍꯤꯡꯗ ꯑꯦ ꯄ꯭ꯂꯥꯟ ꯂꯣꯏ ꯁꯦꯝꯃꯤꯅꯦ
ꯑ ꯑ ꯈꯜꯂꯨꯔꯗꯤ ꯑꯁ ꯌꯥꯝ ꯐꯖꯗꯕ ꯃꯥꯂꯦꯗ ꯅꯪꯒꯤ ꯈꯣꯟꯖꯦꯜ ꯇꯥꯔꯒ
ꯑꯩꯁꯦ
ꯑꯥ
ꯍꯣꯏ ꯑꯩꯗꯤ ꯑꯗꯨꯝ ꯁꯥꯛꯄꯨꯗꯤ ꯀꯌꯥꯝꯗꯤ ꯐꯖꯕꯗꯤ ꯅꯠꯇꯦ ꯑꯗꯣ ꯋꯥꯉꯥꯡꯗꯒꯤ ꯑꯗꯨꯝ ꯍꯥꯏꯅꯩ ꯑꯩꯗꯤ ꯅꯪ ꯋꯥꯁꯦ ꯌꯥꯝ ꯉꯥꯡꯕ ꯍꯩꯌꯦꯅ
ꯑꯁ ꯑꯗꯨꯒꯤꯅꯦꯕ ꯑꯩꯅ
ꯑꯗꯨꯅꯦ ꯅꯪꯁꯨ ꯀꯦꯜꯂꯤꯗꯣ ꯑꯩꯕꯨ
ꯑꯩ ꯀꯔꯤꯁꯨ ꯍꯥꯏꯅꯤꯡꯉꯥꯏ ꯂꯩꯇ꯭ꯔꯦ ꯍꯣꯏ ꯍꯣꯏ ꯍꯥꯏꯔꯒꯦ
ꯀꯦꯟꯗ꯭ꯔꯗ ꯀꯦꯟꯕꯅ ꯍꯦꯟꯅ ꯅꯨꯡꯉꯥꯏꯔꯗꯣꯏꯅꯦ ꯅꯪ ꯑꯩꯕꯨ ꯍꯦꯛ ꯀꯦꯜꯂꯕ ꯌꯦꯡꯉꯣ ꯄ꯭ꯔꯤꯊꯤꯕꯤ ꯃꯆꯥꯁꯦ ꯅꯪꯉꯣꯟꯗ ꯁꯤꯟꯅꯔꯒꯦ ꯅꯪꯒꯤ ꯈꯨꯠꯇ
ꯑꯥꯁ ꯄꯔ꯭ꯊꯤꯕꯤ ꯃꯆꯥ ꯀꯧꯋꯤꯀꯣ ꯅꯪꯁꯦ ꯑꯗꯨꯗꯤ ꯄ꯭ꯔꯤꯊꯤꯕꯤꯕꯨ ꯃꯆꯥ ꯀꯧꯔꯗꯤ ꯅꯪꯒꯤ ꯑꯆꯧꯕ ꯍꯥꯏꯔꯗꯤ ꯀꯔꯤ ꯑꯣꯏꯅꯤ ꯀꫭ
ꯑꯩꯒꯤ ꯑꯆꯧꯕ ꯍꯥꯏꯔꯁꯦ ꯅꯪ ꯑꯣꯏꯗꯣꯏꯅꯦ
ꯍꯥꯏ ꯑꯗꯨꯗꯤ ꯄ꯭ꯔꯤꯊꯤꯕꯤꯗꯒꯤ ꯆꯥꯎꯋꯦ
ꯅ ꯅꯁꯥꯕꯨꯗꯤ ꯆꯥꯎꯗꯦꯕ
ꯍꯣꯏ
ꯅꯪꯒꯤ ꯊꯃꯣꯏꯗꯣ ꯈꯨꯆꯥꯎꯗꯣ ꯄ꯭ꯔꯤꯊꯤꯕꯤꯗꯒꯤ ꯍꯦꯟꯅ ꯆꯥꯎꯋꯦ ꯍꯥꯏꯕꯅꯤꯗ
ꯍ ꯍ
ꯅꯪ ꯅꯪꯃꯛꯅ ꯍꯥꯏꯔꯗꯤ ꯀꯅꯥꯅ ꯊꯥꯖꯔꯣꯏꯗꯕ
ꯑꯣ ꯑꯩꯅ ꯍꯥꯏꯈ꯭ꯔꯗꯤ ꯑꯗꯨꯝ ꯊꯥꯖꯔꯣꯀꯣ
ꯍ ꯇꯖꯕꯅꯦ ꯍꯧꯖꯤꯛꯁꯨ ꯌꯥꯝ ꯐꯖꯈ꯭ꯔꯦ
ꯑꯌꯥ
ꯍ ꯌꯥꯝꯅ ꯅꯠꯊꯖꯔꯒ ꯊꯝꯕ ꯍꯥꯏꯕꯁꯦ ꯑꯩꯗꯤ ꯀꯃꯥꯏꯅ ꯐꯣꯡꯗꯣꯛꯁꯤꯒꯦ ꯄꯨꯛꯅꯤꯡꯒꯤ ꯍꯔꯥꯎꯕꯗꯣ
ꯑꯁ ꯄ꯭ꯔꯃꯥꯟ ꯃꯥꯟꯂꯦꯀꯣ ꯅꯪꯒꯤꯁꯦ
ꯍꯥꯥ
ꯅꯪꯁꯦ ꯄ꯭ꯔꯃꯥꯟ ꯃꯥꯟꯂꯦꯕ
ꯑꯩ ꯄ꯭ꯔꯃꯥꯅꯟꯗꯗꯤ ꯅꯠꯆꯗ꯭ꯔꯦ
ꯑꯁ ꯎꯝ
ꯎꯝ ꯑꯃꯨꯛ ꯀꯨꯌꯗ ꯂꯩꯔꯦ
ꯀꯌꯨꯗ
ꯑꯝ
ꯑꯁ ꯅꯨꯡꯉꯥꯏꯅ ꯅꯣꯏꯗꯤ
ꯁꯦꯝ ꯁꯥꯔꯤꯕꯅꯤꯅ ꯑꯩꯅꯗꯤ ꯅꯪꯒꯤ ꯗꯃꯛꯇ ꯂꯦꯞꯆꯒꯦ ꯇꯧꯕꯅꯦꯕ ꯑꯗꯣ ꯅꯪꯅꯗꯤ ꯑꯩꯒꯤꯗꯃꯛ ꯅꯪ ꯂꯦꯞꯄ ꯉꯝꯒꯗꯧꯕꯒꯤ ꯃꯑꯣꯡ ꯂꯥꯛꯇꯦꯅꯦ ꯀꯩꯒꯤꯔꯣ
ꯑꯁ ꯂꯥꯛꯀꯅꯤ ꯀꯩꯅꯣ ꯉꯁꯤ ꯂꯥꯛꯇ꯭ꯔꯁꯨ
ꯌꯥꯝ ꯂꯥꯛꯑꯅꯤ ꯍꯥꯅꯨꯡ ꯊꯪꯗ
ꯅꯠꯇꯤ ꯑꯜ ꯁꯤꯗꯦ ꯍꯧꯖꯤꯛ
ꯑꯦ ꯍꯧꯖꯤꯛ ꯅꯪ ꯍꯧꯖꯤꯛꯇꯤ ꯉꯁꯥꯏꯗꯤ ꯍꯧꯖꯤꯛ ꯂꯥꯛꯑꯣꯏ ꯍꯥꯏꯗꯥꯏꯅꯦ
ꯂ ꯂꯛ ꯑꯥꯒꯦ
ꯂꯥꯛꯑꯣ ꯑꯗꯨꯗꯤ ꯉꯥꯏ ꯉꯝꯗ꯭ꯔꯦ ꯑꯩꯁꯦ
ꯑꯩ ꯏꯊꯟꯇ ꯂꯥꯛꯑꯣ ꯍꯥꯏꯔꯣ ꯅꯪꯁ
ꯍꯣꯏ ꯅꯊꯟꯗ ꯂꯛꯑꯣ ꯍꯥꯄꯦꯟ ꯁꯦꯠ ꯁꯦꯠꯂꯒ ꯂꯥꯛꯑꯣꯀꯣ ꯅꯪ ꯐꯅꯦꯛꯒꯨꯝꯕ ꯁꯦꯠꯂꯗꯤ ꯅꯪ ꯆꯦꯟ ꯆꯣꯡꯕꯗ ꯋꯥꯅꯦꯕ
ꯅꯪꯁꯦ ꯕꯣꯜ ꯁꯅꯅꯤꯡꯉꯥꯏꯒꯨꯝꯕ ꯀꯧꯕ꯭ꯔꯣ
ꯏ ꯃꯥꯅꯤ ꯆꯦꯟꯅꯤꯡꯉꯥꯏ ꯊꯧꯅꯦ ꯈꯤꯇꯪ ꯊꯧꯅ ꯆꯦꯟꯅꯤꯡꯉꯥꯏ
ꯍꯞ ꯄꯦꯟꯗꯤ ꯍꯦꯟꯃꯟꯗ꯭ꯔꯣ ꯅꯪꯁꯨ
ꯍꯞꯇꯦꯟꯒꯤ ꯀꯩꯅꯣ ꯈꯣꯡꯎꯞ ꯑꯃ ꯈꯣꯡꯎꯞ ꯑꯃ ꯑꯃꯨꯛ ꯁꯤꯜꯂꯛꯑꯣ
ꯍꯝ ꯈꯨꯡꯎꯞꯗꯣ
ꯍꯣꯏ ꯔꯅꯤꯡ ꯁꯨꯁꯀꯤ ꯈꯤꯇꯪ ꯌꯥꯡꯕ
ꯑꯗꯨꯗꯤ ꯁꯔ ꯕꯣ ꯁꯔꯁꯦꯁ ꯆꯦꯔꯥ ꯈꯪꯗꯦ ꯑꯗꯨꯗꯤ
ꯑ ꯍꯥ
ꯂꯤꯞ ꯏꯁꯇꯤꯛ ꯀ꯭ꯔꯤꯒ꯭ꯔꯥꯐ
ꯑꯦ ꯂꯤꯞꯇꯤ ꯂꯤꯞꯁꯇꯤꯛ ꯀꯔꯤ ꯀꯔꯥ ꯄꯨꯔꯥꯛ ꯇꯔ꯭ꯁꯨ ꯌꯥꯅꯤ
ꯄꯨꯔꯛꯇ꯭ꯔꯁꯨ ꯌꯥꯔꯦꯀꯣ
ꯑ ꯄꯨꯔꯛꯇ꯭ꯔꯁꯨ ꯌꯥꯅꯤ
ꯑꯗꯨ
ꯑꯗꯨ ꯀꯔꯤ ꯇꯄ ꯄꯥꯝꯒꯦ ꯄꯨꯔꯛꯅꯤ ꯉꯅꯥꯡ
ꯂꯥꯏꯠ
ꯑꯗꯣ ꯏꯁꯤ ꯏꯁꯤꯡ ꯕꯣꯇꯜꯗꯤ ꯅꯣꯏ ꯌꯨꯝꯗꯒꯤ ꯑꯗꯨꯝ ꯄꯨꯔꯛꯑꯣꯀꯣ ꯗꯨꯀꯥꯟꯒꯤ ꯂꯩꯕꯗꯨꯣ ꯄꯩꯁꯥ ꯄꯥꯝꯃꯨꯏꯕ
ꯑꯁꯤꯕ ꯃꯤꯗꯣ
ꯑ
ꯏꯁꯤꯡ ꯕꯣꯇꯜ ꯐꯥꯎꯋꯤ ꯑꯁ ꯂꯨꯝꯗꯤ ꯂꯨꯝꯅꯤꯍꯦ
ꯑꯣ
ꯆꯦꯟꯕ ꯅꯨꯡꯉꯥꯏꯔꯣꯏꯗ
ꯑꯗꯨꯝ ꯄꯨꯔꯛꯒ ꯃꯁ ꯏꯁꯤꯡꯕꯨꯇꯜ ꯇꯔꯥ ꯄꯤꯕꯒꯤ ꯕꯣꯇꯜꯗꯨꯗ ꯏꯁꯤꯡ ꯈꯤꯇꯪ ꯍꯥꯞꯄ ꯏꯕꯥꯅꯤ ꯆꯦꯕꯃꯇꯝꯗ ꯀꯨꯔꯥꯡꯗꯤ ꯊꯛꯅꯤꯡꯉꯥꯏ ꯗꯨꯀꯥꯟꯗ ꯂꯩꯕꯗꯣ ꯐꯔꯛ ꯇꯥꯏꯕ ꯆꯦꯟ ꯆꯧꯕ ꯃꯇꯝꯗꯗꯤ
ꯍꯣꯏ ꯍꯣꯏ ꯍꯣꯏ ꯄꯨꯔꯛꯈꯤ ꯅꯪꯁꯨ ꯈꯔ ꯄꯨꯔꯛꯄ ꯇꯥꯕ ꯑꯗꯣ
ꯎꯝ
ꯑꯩ ꯏꯊꯟꯇ ꯄꯨꯔꯛꯗꯤ ꯃꯤ ꯑꯅꯤꯒꯤꯗꯤ ꯌꯥꯔꯦ
ꯎꯥ ꯅꯪ ꯂꯣꯏꯔꯗꯤ ꯌꯦꯡꯉꯣ ꯋꯥꯔꯤ ꯊꯥꯏꯈꯤꯕꯅꯦ
ꯀꯩꯅꯣ
ꯐꫭꯇꫭ ꯑꯃ ꯊꯈꯤꯕ
ꯑꯣ ꯌꯦꯉꯦꯀꯣ
ꯎꯝ
ꯑꯁ ꯃꯤꯗꯤ ꯃꯤꯗꯤ ꯎꯝ ꯌꯥꯝ ꯃꯃꯤꯡ ꯆꯠꯄ ꯑꯣꯏꯌꯦꯅꯀꯣ
ꯑ
ꯑꯁ ꯏꯀꯥꯏꯗ ꯑꯩ ꯍꯧꯖꯤꯛ ꯀꯣꯜ ꯇꯧꯔꯛꯔꯤꯕꯁꯦ ꯃꯅꯤꯄꯨꯔꯒꯤ ꯑꯦꯛꯇꯔ ꯃꯥꯜꯂꯑꯦ
ꯑꯦ ꯅꯪꯒꯤꯗꯃꯛꯇ ꯑꯩ ꯏꯆꯥꯎ ꯆꯥꯎꯅ ꯂꯩꯔꯤꯁꯤꯗꯤ ꯅꯪꯗꯤ ꯀꯩ ꯃꯔꯝꯒꯤ ꯏꯀꯥꯏꯗꯣꯏꯕ
ꯑꯗꯨꯅꯦꯕ
ꯎꯝ
ꯑꯩꯅꯀ ꯑꯝꯇ ꯄꯥꯈꯗ꯭ꯔꯤꯁꯦ ꯑꯗꯨꯒꯤꯅꯦꯕ
ꯑ ꯑꯗꯨꯅ ꯅꯪ ꯀꯩ ꯄꯈꯠꯀꯅꯣ ꯅꯪꯒꯤꯗꯃꯛ ꯑꯩ ꯏꯆꯥꯎ ꯆꯥꯎꯅ ꯂꯩꯌꯦꯕ
ꯀꯔꯤꯁꯨ ꯋꯥꯠꯄ ꯂꯩꯇ꯭ꯔꯦ ꯄꯩꯁꯥ ꯗꯪ ꯉꯥꯏꯔꯦ ꯏꯁ ꯆ ꯄꯨꯔ